ꯑꯣ ꯇꯥꯏꯌꯦ
ꯑꯗꯨꯝ ꯃꯔ ꯂꯩꯕ꯭ꯔꯥ ꯍꯧꯖꯤꯛꯇꯤ
ꯆꯥꯛ ꯆꯥꯕ ꯂꯣꯏꯔꯕꯅꯤꯅ ꯇꯨꯝꯃꯦ ꯍꯣꯏ
ꯑꯃꯨꯛ ꯆꯥꯕ ꯂꯣꯏꯔꯕ
ꯍꯣꯏ
ꯑꯗꯨꯅꯤ
ꯊꯔꯨꯕ ꯖꯥꯠꯅꯦ ꯇꯥꯞꯄ ꯖꯥꯠꯇꯣ ꯍꯩꯅꯗꯦ ꯍꯥꯏ ꯅꯪꯁꯦ
ꯑꯩꯈꯣꯏꯗꯤꯀꯣ ꯑꯁꯦꯡꯕꯗꯤ ꯌꯥꯝ ꯊꯨꯕꯅꯦ ꯊꯕꯛꯁꯨ ꯌꯥꯝ ꯊꯨꯅ ꯇꯧꯔꯒ ꯎꯝ ꯁꯠ ꯁꯠ ꯇꯧꯔꯒ ꯁꯦꯡꯕ ꯆꯠꯇꯨꯅꯦꯕ ꯑꯩꯈꯣꯏꯗꯤ ꯇꯞꯅ ꯇꯧꯕ ꯆꯠꯗꯤ ꯌꯥꯝ ꯍꯩꯅꯗꯦꯕꯀꯣ
ꯑꯣ
ꯇꯧꯗ꯭ꯔꯣ ꯅꯣꯏꯗꯤ ꯆꯥꯛ ꯆꯥꯕꯁꯨ ꯊꯨꯑꯦ ꯑꯗꯨꯒꯤꯅꯤ ꯑꯩꯅ ꯉꯁꯥꯏ ꯆꯥꯕ ꯂꯣꯏꯗ꯭ꯔꯒ ꯍꯧꯖꯤꯛ ꯂꯣꯏꯈ꯭ꯔꯤꯁꯦ
ꯑꯥ ꯑꯥ ꯑꯥ ꯑꯥ ꯈꯔ ꯊꯣꯡꯗꯤ ꯊꯣꯡꯑ ꯃꯥꯜꯂꯦ ꯅꯪꯁꯦ
ꯎꯝ
ꯎꯝ ꯅꯪ ꯀꯔꯤ ꯑꯣꯏꯅꯤꯡꯒꯤꯅꯦ ꯅꯪ ꯀꯩꯅꯣꯁꯤ
ꯁꯤꯗꯤ ꯑꯣꯏꯅꯤꯡ ꯑꯣꯏꯅꯤꯡꯕ ꯌꯥꯝ ꯂꯩꯌꯦꯗ ꯂꯣꯏꯅꯃꯛ ꯑꯣꯏꯅꯤꯡꯉꯤꯗ
ꯅꯣꯏꯅꯃ ꯑꯣꯏꯅꯤꯡꯕꯗꯤ ꯌꯥꯔꯔꯣꯏ ꯀꯗꯥꯏꯒ
ꯎꯝ
ꯁꯤ ꯑꯣꯏꯅꯤꯡꯉꯥꯏ ꯍꯥꯏꯕ ꯂꯩꯇ꯭ꯔꯣ ꯍꯧꯖꯤꯛ
ꯑꯩꯗꯤ ꯎꯝ ꯊꯕꯛ ꯑꯃ ꯐꯪꯉꯗꯤ ꯌꯥꯔꯦ ꯍꯥꯏꯕꯅꯤꯔ ꯍꯧꯖꯤꯛꯇꯤ ꯑꯍꯥꯟꯕ ꯑꯣꯏꯁꯤꯜꯂꯛꯈ꯭ꯔꯕꯅꯤꯅ ꯑꯁꯤꯅꯦ ꯍꯥꯏꯕ ꯑꯉꯥꯡꯒ ꯑꯉꯥꯡ ꯑꯉꯥꯡ ꯑꯣꯏꯔꯤꯀꯥꯟꯗ ꯄꯥꯝꯕꯗꯣ ꯑ ꯑꯣꯏꯗ꯭ꯔꯕꯅꯤꯅ ꯍꯧꯖꯤꯛꯇꯤ ꯊꯣꯛ ꯊꯣꯛꯄ ꯁꯤ ꯊꯕꯛ ꯐꯪꯕ ꯑꯐꯪ ꯑꯐꯪꯕꯗꯨ ꯌꯥꯔꯦꯗꯤ ꯂꯣꯏꯅꯃꯛ ꯑꯗꯨꯗꯤ ꯍꯣꯠꯅꯔꯤꯅꯤ
ꯎꯝ ꯌꯥꯝ ꯍꯣꯠꯅꯈ꯭ꯔꯖꯥꯠꯅꯤ
ꯌꯥꯝ ꯍꯣꯠꯅꯈ꯭ꯔꯦ
ꯎꯝ ꯑꯅꯥꯕꯌꯝ
ꯎꯝ
ꯍꯣꯠꯅꯧ ꯍꯣꯠꯅꯧ
ꯇꯥꯕ꯭ꯔꯣ
ꯇꯥꯏꯌꯦ ꯇꯥꯏꯌꯦ
ꯑꯁꯣꯝꯗꯤ ꯀꯔꯤ ꯑꯣꯏꯅꯤꯡꯕ꯭ꯔꯣ
ꯑꯩꯗꯤ ꯍꯧꯖꯤꯛ ꯑꯩꯗꯤ ꯕꯤꯖꯤꯅꯦꯁꯃꯦꯟ ꯑꯣꯏꯅꯤꯡꯉꯦ
ꯑꯣ ꯌꯝ ꯐꯩꯌꯦ ꯍꯨꯝ
ꯕꯤꯖꯤꯅꯦꯁ ꯇꯧꯕꯅ ꯅꯨꯡꯉꯥꯏꯔ
ꯎꯝ
ꯎꯝ
ꯁꯣꯝꯁꯦ ꯀꯩ ꯇꯧꯔꯅꯤ ꯉꯁꯤ
ꯁꯤꯈꯪꯗꯦ ꯀꯩꯝ ꯇꯧꯒ ꯅꯪ ꯏꯤꯟꯖꯥꯡ ꯃꯔꯛꯇ ꯀꯔꯤ ꯈ꯭ꯋꯥꯏ ꯆꯥꯅꯤꯡꯒꯦ ꯅꯪꯕꯣ꯫
ꯆꯥꯅꯤꯡꯕ ꯍꯥꯏꯔꯗꯤ ꯆꯥꯅꯤꯡꯕ ꯈꯛꯇꯅꯤꯗ꯫
ꯅꯠꯇꯦ ꯑꯩ ꯏꯟꯖꯥꯡ ꯃꯔꯛꯇ ꯑꯩ ꯁꯤꯅ ꯈ꯭ꯋꯥꯏꯗꯒꯤ ꯍꯥꯎꯋꯦ ꯍꯥꯏꯕ ꯁꯥ ꯁꯥ ꯌꯥꯎꯗꯕꯤꯗ꯫
ꯇ ꯁꯥ ꯌꯥꯎꯗꯕꯤꯗ
ꯑꯥ
ꯑꯩ ꯁꯥ ꯌꯥꯎꯗ꯭ꯔꯗꯤ ꯆꯥꯅꯤꯡꯗꯦꯗ ꯁꯥ ꯌꯥꯎꯗꯕꯗꯗꯤ ꯑ
ꯁꯥ ꯌꯥꯎꯗ꯭ꯔꯁꯨ ꯑꯍꯥꯎꯕ ꯌꯥꯝ ꯂꯩꯗꯤ ꯎꯇꯤ ꯀꯩꯀꯥ ꯂꯣꯏꯂꯩ꯫
ꯑꯥ ꯄꯥꯝꯗꯦ ꯑꯩꯗꯤ ꯑꯗꯨꯒꯨꯝꯕꯗꯤ ꯎꯝ
ꯑ
ꯀꯩꯔꯥ ꯎꯝ ꯁꯥ ꯌꯥꯎꯗꯕꯤꯗ ꯎꯝ ꯀꯩꯔꯥ ꯍ ꯌꯥꯝ ꯍꯥꯎꯕ ꯑꯃꯗꯤ ꯂꯩꯌꯦ ꯃꯃꯤꯡ ꯀꯥꯎꯋꯦ ꯑꯩ ꯃꯩꯇꯩꯂꯣꯟꯗ꯫
ꯑꯃ
ꯍꯣꯏ ꯍꯥꯎꯕ ꯌꯥꯝ ꯂꯩꯗ ꯑꯗꯨꯕꯨ ꯁꯥ ꯃꯔꯛꯇꯗꯤ ꯂꯣꯏ ꯍꯥꯎꯋꯦ ꯑꯗꯨ ꯑꯣꯏꯔꯁꯨ ꯑꯩꯅ ꯈ꯭ꯋꯥꯏꯗꯒꯤ ꯑꯃꯨꯛꯀ ꯆꯥꯅꯤꯡꯕꯗꯣ ꯅꯍꯥꯟꯃꯨꯛ ꯑꯩꯒꯤ ꯏꯃꯥꯟꯅꯕ ꯑꯃꯅꯀꯣ ꯑꯣꯛꯁꯥ ꯊꯣꯡꯕꯤꯕ ꯑꯃ ꯂꯩꯌꯦꯕꯀꯣ
ꯎꯝ
ꯑꯗꯨꯗꯣ ꯑꯃꯨꯛꯀ ꯆꯥꯅꯤꯡꯉꯤ
ꯔꯦꯝ ꯄꯣꯝꯕꯔꯥ ꯅꯪꯒꯤ
ꯆꯒꯦꯝ ꯄꯣꯝꯕꯗꯤ ꯀꯩꯅꯣ
ꯒꯦꯝ ꯄꯣꯝꯕ ꯈꯪꯗ꯭ꯔꯤꯕꯣ
ꯆꯒꯦꯝꯄꯣꯝꯕꯁꯦ ꯑꯣꯛꯁꯥꯗ ꯊꯝꯗꯣꯏꯔꯣ
ꯎꯇꯤꯒ ꯆꯝ ꯃꯅꯕꯗꯣ
ꯑꯣ ꯑꯗꯨꯗꯣ ꯄꯥꯝꯃꯦ ꯁꯥ ꯌꯥꯎꯗꯕꯤꯗ꯫ ꯁꯥ ꯌꯥꯎꯗꯕꯗ ꯀꯔꯤ ꯄꯥꯝꯕ꯭ꯔꯥ ꯍꯥꯏꯔꯗꯤ ꯑꯩ ꯑꯗꯨꯗꯨ ꯄꯥꯝꯃꯤ ꯁꯥꯗ ꯍꯥꯏꯔꯗꯤ ꯑꯣꯛꯁꯥꯅ ꯈ꯭ꯋꯥꯏꯗꯒꯤ ꯍꯥꯎꯗꯧ ꯃꯥꯜꯂꯦꯗ꯫ ꯁꯟꯁꯥꯕ
ꯁꯟ ꯁꯥꯅ ꯍꯥꯎꯕꯅꯤꯅ ꯍꯥꯎꯕꯗꯤ
ꯎꯝ ꯁꯟꯁꯥꯗꯣ ꯄꯥꯝꯃꯦ
ꯁꯟ ꯁꯥꯏ ꯔꯤꯛꯇꯣ ꯆꯅꯤꯡꯉꯦ
ꯍꯣꯏꯀꯣ ꯕꯥꯔꯕꯤꯀ꯭ꯌꯨ ꯇꯧꯔꯒꯀꯣ
ꯅꯠꯇꯦ
ꯇꯥꯕ꯭ꯔꯣ
ꯇꯥꯏ ꯇꯥꯏ
ꯕꯥꯔꯕꯤꯀ꯭ꯌꯨ ꯇꯧꯕꯗꯣ ꯀꯔꯝꯕꯅ ꯈ꯭ꯋꯥꯏ ꯍꯥꯎꯒꯦ꯫
ꯕꯥꯔꯕꯤꯀ꯭ꯌꯨ ꯇꯧꯕ꯭ꯔꯥ
ꯍꯣꯏ
ꯑꯣꯛꯁꯅꯥ ꯍꯥꯎꯏ
ꯑꯩꯗꯤ ꯁꯟꯟꯅ ꯍꯥꯎꯗꯧ ꯃꯥꯜꯂꯦ
ꯁꯟꯗꯤ ꯍꯥꯎꯇꯕ꯭ꯔꯣ
ꯕꯔꯕꯤ ꯀ꯭ꯌꯨꯗꯤ ꯁꯟꯅ ꯍꯥꯎꯇꯕꯅꯤ
ꯑꯩꯗꯤ ꯑꯩꯗꯤ ꯕꯥꯔꯕꯤꯀ꯭ꯌꯨ ꯑꯃꯐꯥꯎ ꯆꯥꯗ꯭ꯔꯤꯌꯦ
ꯌꯥ
ꯌꯦꯟꯒꯤ ꯑꯃꯔꯛꯇꯤ ꯁꯥꯏꯌꯦ ꯌꯦꯟꯒꯤꯗꯤꯀꯣ ꯑꯗꯨ ꯌꯥꯝ ꯍꯥꯎꯕ ꯑꯣꯏꯗꯦ ꯌꯦꯟꯒꯤꯗꯤ
ꯌꯦꯟꯁꯨ ꯍꯥꯎꯗꯤ ꯍꯥꯎꯕꯅꯤ ꯗ ꯑꯗꯨꯝ ꯑꯣꯛꯅ ꯈ꯭ꯋꯥꯏ ꯍꯥꯎꯑꯦ ꯍꯥꯎꯕꯗꯤ ꯕꯥꯔꯕꯤꯀ꯭ꯌꯨ ꯁꯨ ꯇꯥꯏꯃꯤꯡ ꯈꯪꯗ꯭ꯔꯒ ꯇꯧꯔꯗꯤ ꯍꯥꯎꯇꯕꯅꯤ ꯇꯥꯏꯃꯤꯡꯗꯣ ꯐꯖꯅ ꯃꯨꯟꯕ ꯃꯇꯝꯗ ꯂꯧꯊꯣꯛꯇꯕꯤꯗ ꯀꯒꯨꯝꯕ ꯍꯥꯏꯗꯤ ꯃꯇꯝꯗꯣ ꯏꯁꯃꯣꯛ ꯇꯧꯕꯗꯣ ꯃꯇꯝ ꯍꯦꯟꯈ꯭ꯔꯗꯤ ꯍꯥꯎꯇꯕꯅꯦꯕ
ꯌꯥꯝ ꯊꯤꯌꯦ ꯅꯪꯉꯣꯟꯗ
ꯈꯪꯗꯦ ꯑꯩꯅꯦ
ꯅꯪ ꯅꯥꯈꯣꯟꯗꯣ ꯇ꯭ꯔꯦꯛꯀꯤꯡ ꯆꯠꯂꯦ
ꯎꯝ ꯇꯧꯍꯟꯖꯤꯔꯥ
ꯑꯗꯨꯗꯤ ꯅꯪ ꯄꯣꯛ ꯁꯇꯥꯏꯁꯀꯨꯝꯕ ꯊꯣꯡꯕ ꯍꯥꯏꯕ꯭ꯔꯣ
ꯍꯩ ꯀꯩꯅꯣ
ꯀꯃꯥꯏꯅ ꯇꯧꯕ꯭ꯔꯣ
ꯄꯣꯛ ꯁ꯭ꯂꯥꯏꯁꯤ ꯑꯗꯨꯝ ꯁ꯭ꯂꯥꯏ ꯏꯁꯇꯥꯔ ꯊꯣꯡꯕ ꯊꯣꯡꯕ ꯋꯥꯅꯤꯗ
ꯑꯦ
ꯅꯪꯗꯤ ꯎ ꯅꯪꯗꯦ ꯅꯪꯗꯤ ꯀꯥꯏꯗꯩ ꯊꯣꯡꯕ ꯈ꯭ꯋꯥꯏ ꯍꯩ ꯑꯩꯗꯤ ꯊꯣꯡꯕ ꯍꯩꯒꯦ ꯈ꯭ꯋꯥꯏ
ꯑꯩꯗꯤ ꯗꯥꯜ ꯊꯣꯡꯕ ꯈꯣꯏ ꯍꯥꯏꯌꯦ
ꯑꯦ
ꯑꯩꯗꯤ ꯀꯩꯝ ꯍꯥꯏꯇꯦꯗ
ꯇꯥꯕ꯭ꯔꯣ
ꯇꯥꯕ꯭ꯔꯣ
ꯇꯥꯏꯌꯦ ꯇꯥꯏꯌꯦ
ꯊꯕꯛ ꯌꯥꯝ ꯆꯤꯟꯕ ꯆꯥꯠꯂꯨꯕ
ꯇꯥꯗ꯭ꯔꯣ
ꯇꯥꯏꯌꯦ ꯅꯪ ꯊꯕꯛ ꯌꯥꯝ ꯆꯤꯟꯕ ꯃꯥꯜꯂꯦ
ꯑꯈꯣꯏꯅꯤ ꯃꯤꯅ ꯕꯦꯔꯥ ꯀ
ꯍꯥꯥ
ꯑꯣꯜ ꯇꯧꯔꯛꯄꯩꯅꯦ ꯀꯝꯄꯅꯤꯗꯩꯔ
ꯑꯣ
ꯑꯁ
ꯎꯝ ꯊꯦꯡꯉꯦ ꯆꯥꯛ ꯆꯥꯕ꯭ꯔꯣ ꯇꯥꯕ꯭ꯔꯣ
ꯑꯣ ꯇꯥꯔꯦ
ꯊꯦꯡꯉꯦ ꯆꯥꯛ ꯆꯥꯔꯣ
ꯀꯩꯕ
ꯆꯔꯅꯤ ꯆꯥꯡꯅꯤ ꯑꯣ ꯑꯣ ꯑꯣ ꯑꯣ ꯑ ꯇꯕ ꯍ ꯂꯥꯛꯀꯦ ꯂꯥꯛꯀꯦ ꯌꯥꯝ ꯎꯝ ꯇꯥꯕ꯭ꯔꯣ
ꯇꯥꯏꯌꯦ ꯇꯥꯏꯌꯦ
ꯑꯥ ꯇꯧꯔ ꯂꯣꯏꯕꯩꯅꯤꯅꯦ ꯇꯧꯔꯤꯁꯦ
ꯎꯝ ꯋꯥꯔꯤꯁꯦ ꯌꯥꯝ ꯅꯨꯡꯉꯥꯏꯔꯒꯦ
ꯑꯥ
ꯋꯥꯔꯤꯁꯦ ꯌꯥꯝ ꯅꯨꯡꯉꯥꯏꯇ꯭ꯔꯦꯍꯦ
ꯑ ꯑꯣ ꯑ ꯗ ꯀꯝꯄꯅꯤꯗ ꯃ ꯄꯥꯎꯇꯔꯀꯅꯤ ꯇꯧꯔ ꯂꯩꯕꯨꯖ ꯂꯔ
ꯎꯝ
ꯑꯗꯨꯔ ꯑꯗꯨ ꯅꯠꯇꯣ ꯇ ꯂꯥꯛꯄ꯭ꯔꯣ ꯑꯩ ꯀꯣ ꯇꯧꯔ ꯂꯩꯕꯅꯤ ꯑꯗꯨ ꯊꯕꯤ ꯌꯥꯗ ꯑꯥ ꯅ ꯌꯒꯔ ꯀꯥꯏꯗ ꯂꯦꯟꯂꯥꯏꯟꯗꯩ ꯇꯧꯔꯛꯄ꯭ꯔꯣ ꯑꯩ ꯍꯧꯖꯤꯛ ꯀꯩꯅꯣ ꯕꯣꯔꯤ ꯁꯥꯔ ꯍꯥꯏꯕꯗꯨꯏ ꯇꯔꯕ꯭ꯔꯣ
ꯎꯝ
ꯑ
ꯇꯥꯏꯌꯦ ꯇꯥꯏꯌꯦ
ꯑ ꯑꯩꯈꯣꯏ ꯔꯥꯏꯁꯇꯨ ꯀꯥꯏꯗ ꯊꯝꯈ꯭ꯔꯒꯦ
ꯑꯣꯅꯥꯅꯤꯗ ꯑꯃꯃꯥ ꯍꯠꯇ ꯅꯠꯇ꯭ꯔꯣ ꯑ ꯃꯥꯔꯅꯤꯔꯣ ꯋꯥꯗꯤꯀꯅ
ꯄꯤꯟꯅꯨꯗꯧꯔꯤꯁꯤꯕꯣ
ꯎꯝꯝ ꯑ ꯇꯥꯄ